ꯍꯥꯎ ꯇꯥꯔꯕꯣ
ꯁꯥꯏꯒ ꯅꯣꯏ ꯂꯥꯏ ꯈꯣꯏꯔꯝꯕ ꯆꯠꯅꯦ ꯍꯥꯏꯗꯣ ꯀꯃꯥꯏꯅ ꯇꯧꯕꯅꯣ ꯁꯤꯅꯤ
ꯂꯥꯏ ꯈꯣꯏꯔꯝꯕꯗꯣ ꯆꯠꯇꯣꯏꯅꯦ ꯀꯩꯅꯣ ꯇꯧꯔꯒ ꯆꯥꯛ ꯂꯣꯏꯔꯝꯃ ꯆꯠꯁꯦꯅ ꯍꯥꯏꯕ ꯍꯥꯏꯗꯤ ꯂꯝꯗꯣ ꯂꯥꯞꯄꯦꯕ ꯑꯗꯨꯒꯤ ꯆꯥꯛ ꯅꯨꯡ ꯂꯣꯏꯁꯜꯂꯒ ꯆꯥꯔꯒ ꯑꯗꯨꯝ ꯆꯠ ꯆꯥꯗꯕꯤ ꯑꯣꯏꯅ ꯆꯠꯇꯧ ꯃꯥꯥꯜꯂꯦ ꯂꯥꯏ ꯈꯣꯏꯔꯝꯕꯅꯤꯅ ꯑꯗꯨꯗ ꯑꯩ ꯈꯣꯏ ꯃ ꯥ ꯆꯥꯥꯛ ꯀꯟꯅ ꯎꯝ ꯑꯩꯈꯣꯏ ꯃꯥ ꯆꯥꯥꯛ ꯀꯟꯅ ꯊꯣꯡꯉꯤꯌꯦ ꯍꯣꯔꯦꯟ ꯍꯜꯂꯛꯑꯒ ꯄꯨꯡꯗꯣ ꯀꯩꯅꯣꯗ ꯇꯠꯇꯧ ꯃꯥꯜꯂꯦ ꯑꯥ ꯁꯤꯗꯒꯤꯗꯤ ꯃꯥꯄꯟ ꯁ꯭ꯋꯥꯏ ꯊꯣꯛꯁꯦꯅ ꯍꯥꯏꯅꯕꯅꯦ
ꯃꯥꯄꯟ ꯑꯗ꯭ꯋꯥꯏꯗ ꯎꯝ ꯑꯥ ꯑꯥ ꯇ ꯍꯜꯂꯛ ꯄꯗꯤ ꯑꯗꯨꯗꯤ ꯍꯥꯏꯕ ꯉꯝꯗꯦꯅꯦ ꯂꯥꯏ ꯈꯨꯔꯝꯕꯝꯅꯤꯅ
ꯎꯝ ꯉꯝꯗꯦ ꯑꯗꯨ ꯂꯥꯏꯗꯣ ꯁꯠ ꯁꯠ ꯈꯨꯔꯨꯝꯃꯒ ꯆꯥꯔ ꯆꯠꯄꯗꯣ ꯅꯨꯡꯉꯥꯏꯇ꯭ꯔꯦꯕꯀꯣ ꯑꯗꯨ ꯒꯤꯁ ꯈꯣꯔꯝꯃꯒꯥ ꯍꯜꯂꯛꯑꯒ ꯆꯥ ꯑꯃꯨꯛ ꯊꯣꯡꯕꯗꯣ ꯋꯥꯅꯤꯅ ꯊꯣꯡꯗꯣꯛꯑꯝꯃꯒ ꯑꯣꯏꯅ ꯆꯠꯂꯁꯤ ꯅ ꯍꯥꯏꯕ ꯑꯗꯨꯏꯅꯤ
ꯐꯔꯦ ꯐꯔꯦ ꯑꯗꯨ ꯀꯔꯤꯒꯤ ꯂꯥꯏꯅꯣ ꯅꯣꯏꯅ ꯈꯣꯔꯝ ꯅꯦꯅ ꯇꯧꯔꯤꯗꯣ
ꯑꯁꯨꯝꯅꯦ ꯀꯩꯅꯣ ꯇꯧꯗꯕ ꯑꯈꯣꯏꯒꯤ ꯎꯝ ꯗꯁꯥ ꯀꯩꯀꯩ ꯁꯨꯝ ꯄꯥꯡꯗꯕ ꯑꯗ ꯃꯣꯏ ꯁꯨꯝ ꯑꯈꯣꯏꯅ ꯎꯝ ꯒꯨꯠ ꯄꯥꯟꯖꯤꯗ ꯀꯨꯊꯤ ꯀꯩꯀꯩ ꯁꯨꯝ ꯌꯦꯡꯕꯗꯣ ꯑꯗ ꯁꯤꯗ ꯆꯠꯂꯒ ꯈꯨꯔꯝ ꯊꯣꯛꯎꯁꯨ ꯆꯧꯁꯣꯅ ꯍꯥꯏꯕ ꯑꯗꯨꯗꯨꯒꯤ ꯆꯠꯄꯟꯗ ꯂꯝ ꯂꯥꯏꯃ ꯀꯌꯥꯅꯣ ꯁꯨꯕꯅꯦ ꯑꯩ ꯀꯌꯥꯅꯣ ꯀꯥꯎꯗꯤ ꯀꯥꯎꯊꯣꯛꯈ꯭ꯔꯦ ꯑꯈꯣꯏ ꯃꯥ ꯍꯣꯏꯅ ꯍꯦꯟꯅ ꯈꯪꯕꯅꯦ ꯑꯩꯗꯤ ꯐꯖꯅ ꯈꯪꯗꯦꯕꯀꯣ
ꯑꯣ
ꯅꯨꯡꯉꯥꯏꯗꯣꯏ ꯄꯣꯠꯅꯦ ꯋꯦꯗꯔꯁꯤꯒ ꯅꯣꯡꯁꯨ ꯇꯥꯏꯗꯅ
ꯑꯗꯨꯅꯦ ꯅꯣꯡꯖꯦ ꯑꯥ ꯁꯨꯐꯦꯠ ꯁꯨꯐꯦꯠ ꯇꯥ ꯂꯩꯔꯦ ꯑꯗꯨꯏ ꯀꯃꯥꯏꯅ ꯇꯧꯗꯣꯏꯅꯣꯅ ꯑꯥ ꯍꯥ ꯅꯌꯦ ꯉꯁꯤꯗꯤ ꯅꯣꯡꯂꯩ ꯅꯨꯡꯁꯤꯠ ꯌꯥꯎꯋꯦ ꯍꯥꯏꯕꯅꯦꯕꯀꯣ
ꯑꯣ
ꯉꯁꯤ ꯅꯣꯡꯂꯩ ꯅꯨꯡꯁꯤꯠ ꯈꯔ ꯌꯥꯎꯋꯦ ꯍꯥꯏꯕꯅꯦ ꯑꯗꯒꯤ ꯅꯣꯡꯁꯨ ꯀꯩꯅꯣ ꯄꯨꯡ ꯀꯌꯥꯗꯅꯣꯃ ꯍꯦꯕꯤꯔꯦ ꯂꯩꯅꯦꯅ ꯍꯥꯏꯕꯅꯦꯕ
ꯎꯝ
ꯑꯗꯨꯗ ꯍꯪꯉꯛꯏꯅꯤ ꯅꯣꯏ ꯀꯃꯥꯏꯅ ꯇꯧꯕꯅꯣꯗꯣ ꯉꯟꯅ ꯆꯠꯅ ꯉꯟꯅ ꯍꯜꯂꯛꯄ ꯑꯣꯏꯔꯗꯤ ꯌꯥꯝ ꯊꯤꯅ ꯐꯔꯦ ꯍꯥꯏꯗꯤ ꯇꯝꯕ ꯉꯝꯗꯕꯅꯤꯅꯅꯦ
ꯎꯝ ꯈꯪꯗ ꯑꯗꯨꯗꯤ ꯇꯥꯏꯃꯤꯡꯁꯦ ꯋꯦꯗꯔꯁꯤꯁꯨ ꯅꯣꯡꯁꯦ ꯑꯔꯣꯏꯕꯤꯗꯁꯨꯨꯈꯜꯂꯛꯑꯦ ꯍꯧꯖꯤꯛ ꯉꯁꯥꯏꯒꯤꯗꯤ ꯅꯨꯡꯁꯥ ꯈꯔ ꯁꯥꯔꯝꯃꯦ ꯍꯥꯔꯥꯎꯔꯝꯃꯕꯗꯤ ꯅꯣꯡꯁꯥ ꯁꯥꯔꯦ ꯁꯤꯗꯤ ꯑꯁ ꯌꯥꯝ ꯐꯔꯦ ꯈꯣꯠꯂꯦꯅ ꯑꯗꯨꯗꯨꯒ ꯑꯩꯈꯣꯏꯗꯣ ꯂꯥꯏ ꯈꯨꯣꯏꯔꯨꯝꯝꯕꯕꯁꯤꯗꯕꯨ ꯐꯤ ꯑꯉꯧꯕꯗ ꯁꯦꯠꯇꯣꯏꯅꯤꯗꯅꯀꯣ ꯑꯗꯩ ꯃꯐꯝꯗꯣ ꯑꯃꯇꯪ ꯑꯣꯏꯔ ꯐꯕ ꯑꯍꯨꯝ ꯃꯔꯤ ꯆꯪꯉꯛꯀꯗꯣꯏꯅꯤꯅ
ꯑꯁ ꯑꯗꯨꯒ ꯑꯩꯈꯣꯏꯒꯤ ꯍꯥꯟꯅꯁ ꯄꯨꯜꯂꯛꯄ ꯀꯥꯡꯕꯨꯒ ꯑꯩ ꯆꯥꯛ ꯆꯥꯅꯁꯦꯅ ꯑꯃꯨꯛ ꯍꯥꯏꯖꯜꯂꯛꯑꯦ ꯑꯗꯨꯒꯤ ꯄꯩꯁꯥꯁꯨ ꯄꯥꯏꯗꯕ ꯑꯗꯒꯤ ꯃꯇꯝꯁꯨ ꯌꯨꯝꯗ ꯁꯥꯛ ꯁꯥꯟꯅ ꯁꯛꯀꯦ ꯍꯥꯏꯕꯁꯨ ꯇꯟꯕ ꯇꯧꯔꯤꯁꯦ ꯇꯧ ꯂꯩꯔꯦꯅꯦ ꯃꯣꯏꯗꯤ ꯒ꯭ꯔꯨꯞ ꯁꯦꯝꯃꯛꯑꯦ ꯒ꯭ꯔꯨꯞ ꯁꯦꯝꯃꯛꯑꯒ ꯃꯦꯁꯦꯁ ꯇꯥꯅꯕ ꯍꯧꯔꯛꯦ ꯑꯩ ꯁꯨꯡꯍꯜꯍꯟꯗꯦ ꯇꯟꯗꯅ ꯍꯗ ꯀꯃꯥꯏꯅ ꯇꯧꯗꯅꯣ ꯈꯪꯗꯦ ꯑꯩ ꯌꯥꯎꯔꯅꯤꯁꯤꯔꯅ ꯈꯜꯂꯕꯅ ꯂꯩꯊꯣꯛꯑꯒ ꯂꯩꯔꯁꯤꯔꯥ ꯀꯩ ꯍꯥꯏꯜꯂꯤ ꯅꯣꯣꯏꯅꯣ ꯑꯗꯨꯝ ꯈꯪꯗꯕ
ꯍꯥꯟꯅꯒꯤꯗꯤ ꯍꯥꯏ ꯁ꯭ꯀꯨꯜ ꯄꯥꯔꯇꯤꯗꯣ ꯇꯦꯟꯒꯤ ꯇꯦꯟ ꯊꯥꯃꯤꯟꯅꯔꯛꯄ ꯀꯥꯡꯕꯨꯔꯣ
ꯍꯣꯏ ꯊꯔꯃꯤꯂꯪꯒ
ꯑꯗꯨ ꯅꯣꯏ ꯀꯩꯅꯣꯗꯤ ꯗꯦꯠ ꯐꯤꯛꯁ ꯇꯧꯔꯕ ꯅꯠꯇ꯭ꯔꯒ ꯀꯩꯝꯇ ꯍꯥꯏꯅꯗ꯭ꯔꯤꯕ
ꯁꯦ ꯑꯗꯨꯅꯦ ꯇꯧꯔꯝꯕꯅꯤ ꯑꯩ ꯃꯦꯁꯦꯖ ꯆꯪꯉ ꯌꯦꯡꯒꯦ ꯆꯗ ꯑꯗꯒꯤ ꯑ ꯃꯐꯝꯁꯤꯗꯨꯔ ꯍꯥꯏꯅꯕꯅꯦ ꯒ꯭ꯔꯨꯞ ꯑꯩꯉꯣꯟꯗ ꯁꯦꯝꯃꯛꯛꯑꯣ ꯍꯥꯏꯕꯅꯦ ꯑꯩꯅ ꯁꯦꯝꯗꯅꯕ ꯇꯥꯟꯗꯨꯅ
ꯅꯨꯄꯥ ꯉꯥꯛꯇꯔꯣ
ꯅꯨꯄꯤ ꯅꯨꯄꯥ ꯂꯣꯏꯅꯃꯛ ꯌꯥꯎꯔꯕꯅꯤꯅ
ꯑꯣꯔꯤ ꯌꯨꯅꯤꯟꯔ
ꯎꯝ ꯎ
ꯑꯣ
ꯇꯁꯦꯡꯅ ꯇꯜꯂꯦꯕ ꯇꯜꯂꯦ ꯍꯥꯏꯅ ꯄꯨꯅꯤꯡꯗꯃꯤꯅ ꯇꯥꯕ ꯑꯩꯅ ꯃꯇꯝ ꯃꯥꯡꯕ ꯑꯣꯏꯅ ꯈꯟꯕ ꯑꯩꯉꯣꯟꯗ
ꯎꯝ ꯎꯝ
ꯍꯂꯣ ꯍ ꯑꯗꯨ
ꯄꯩꯁꯥ ꯄꯩꯁꯥ ꯄꯩꯁꯥ ꯄꯥꯏꯗ꯭ꯔꯗꯤ ꯄꯩꯁꯥ ꯄꯥꯏꯗ꯭ꯔꯗꯤ ꯌꯥꯝ ꯅꯨꯡꯉꯥꯏꯇꯕꯗ ꯁꯨꯃꯥꯏꯅ ꯀꯩꯅꯣ ꯆꯠꯄꯁꯦ ꯑꯃ ꯀꯣꯏꯕ ꯆꯠꯄ ꯑꯗꯩ ꯑꯃ ꯑꯃ ꯇꯧꯕꯁꯦ ꯄꯩꯁꯥ ꯊꯣꯛꯇ꯭ꯔꯗꯤ ꯌꯨꯝꯗꯪ ꯍꯥꯏꯕꯁꯨ ꯌꯥꯝꯅ ꯀꯣꯏꯕ ꯂꯥꯡꯕ ꯑꯣꯏꯅ ꯄꯥꯝꯕꯒꯤ ꯋꯥꯈꯜ ꯑꯃ ꯑꯗꯨꯝ ꯄꯨꯕꯗꯣ ꯃꯣꯏꯅ ꯇꯧꯗ꯭ꯔꯅꯦ
ꯎꯝ
ꯌꯥꯝ ꯅꯨꯡꯉꯥꯏꯇꯕꯅꯦ ꯍꯥꯏꯕ ꯈꯪꯗꯦ ꯇ
ꯎꯝ
ꯅꯣꯡꯁꯦꯨꯛ ꯍꯩꯔꯦ ꯑꯣꯉ ꯑꯩ ꯀꯩꯅꯣ ꯇꯧꯔꯝꯕꯅꯦꯕ ꯑꯩ ꯑꯣꯖꯥ ꯂꯣꯏꯔꯦ ꯑꯗꯨꯒ ꯀꯣꯛꯇꯣ ꯁꯝ ꯍꯥꯠꯂꯝꯕꯅꯦꯕ ꯀꯪꯍꯜꯂꯝꯕꯅꯦꯕ ꯆꯣꯠꯄꯗꯣ ꯅꯨꯡꯁꯥ ꯈꯛꯇꯪ ꯁꯥꯔꯝꯃꯦꯅ ꯐꯔꯒ ꯍꯩꯊꯔꯦ ꯕ꯭ꯔꯦꯁ ꯅꯨꯡꯒ ꯁꯦꯠꯄꯗꯣ ꯅꯨꯡꯉꯥꯏꯗꯣꯏꯅꯦ ꯑꯩꯈꯣꯏ ꯃꯥꯁꯨ ꯂꯣꯏꯁꯟꯕꯗꯤ ꯀꯥꯕ ꯀꯛꯋꯣ ꯍꯧꯈ꯭ꯔꯕꯅꯦ ꯒꯥꯔꯤꯗꯣ ꯑꯩꯈꯣꯏ ꯃꯥꯝꯇꯣꯟꯒꯤ ꯒꯥꯔꯤ ꯆꯠꯁꯦꯅ ꯑꯩꯈꯣꯏ ꯃꯥꯝꯇꯣꯟ ꯒꯥꯔꯤ ꯂ ꯑꯣꯏꯅ ꯂꯥꯛꯑꯦꯕ
ꯑꯥ
ꯒꯥꯔꯤꯗꯣ ꯃꯣꯏꯅ ꯈꯔ ꯆꯥꯎꯕ ꯑꯩꯈꯣꯏꯒꯤꯗꯤ ꯒꯥꯔꯤ ꯃꯆꯥꯅ ꯂꯩꯗ꯭ꯔꯣ ꯑꯗꯨꯒꯤ ꯃꯤ ꯆꯟꯅꯅꯕꯅ ꯑꯩꯈꯣꯏ ꯕꯕꯥꯁꯨ ꯑꯩꯁꯨ ꯑꯩꯈꯣꯏ ꯃꯥꯟꯅꯩ ꯑꯗꯩꯗꯤ ꯑꯩꯈꯣꯏ ꯇꯥꯔꯅꯦ ꯑꯩꯈꯣꯏꯅ ꯑꯃꯅꯦ ꯑꯩꯈꯣꯏꯈꯩꯅꯦ ꯄꯨꯂꯞ ꯆꯠꯇꯣꯏꯁꯤ ꯑꯗꯨ ꯃꯤꯗꯣ ꯌꯥꯝꯕꯅꯤꯅ ꯀꯩ ꯁꯒꯔ ꯐꯔ ꯇꯧꯔꯦ ꯑꯩꯈꯣꯏꯕꯛꯇꯣ ꯂꯥꯛꯑ ꯉꯥꯏꯔꯒꯕꯨ ꯂꯩꯔꯕꯅꯦ ꯑꯩꯁꯨ ꯂꯣꯏꯁꯤꯟꯕꯕꯨꯗꯤ ꯂꯣꯏꯂꯦ ꯗ ꯐꯤꯔꯣꯟꯒꯁꯦ ꯆꯠꯂꯕꯅꯦ ꯑꯩ ꯁꯝ ꯀꯪꯍꯟꯕ ꯃꯣꯏ ꯃꯣꯏ ꯑꯩꯈꯣꯏ ꯃ ꯂꯣꯏꯕ ꯉꯥꯏꯕ ꯑꯣꯏꯅ ꯁꯝ ꯅꯨꯡ ꯁꯨꯝ ꯍꯥꯠꯂꯒ ꯂꯩꯕꯒꯤ ꯋꯥꯅꯤ
ꯎꯝ
ꯅꯣꯏꯗꯤ ꯅꯪꯗꯤ ꯀꯩꯗꯧꯔꯝꯃꯤꯅꯣ
ꯁ ꯃꯅꯤ ꯁꯋꯥꯁ ꯆꯥꯛꯇꯤ ꯂꯣꯏꯔꯦ ꯏꯔꯥꯡꯗꯣ ꯊꯣꯡꯉꯦ ꯍꯅ ꯊꯣꯡꯉꯦ ꯈꯥꯃꯦꯟꯁꯤꯕ ꯊꯣꯡꯉꯦꯕ
ꯑꯣ
ꯅꯨꯡꯁꯥ ꯊꯥꯔꯗꯤ ꯆꯥꯟꯅꯒꯗꯕꯅꯤ ꯅꯣꯡ ꯆꯨꯁꯜꯂꯛꯑꯦ ꯆꯥꯟꯅꯔꯔꯣꯏ ꯑꯃꯅꯦ ꯀꯥꯡꯍꯧ ꯑꯃꯅꯦ ꯀꯇ ꯑ ꯃꯣꯔ ꯀꯦꯜꯣ
ꯎꯝ
ꯎꯝꯗꯅ ꯇꯧꯔꯃꯦ ꯀ ꯇꯧꯅꯦ ꯍ ꯍꯥꯎꯅ ꯆꯥꯅꯤ ꯇꯅꯤ ꯑꯣ ꯁꯂꯦꯛ ꯈꯪꯗꯦ ꯆꯥꯟꯅꯔꯔꯣꯏ ꯏꯟꯖꯥꯡ ꯃꯊꯦꯜꯗ
ꯑꯣ ꯃꯣꯔꯣꯛ ꯍꯥꯏꯔꯒ ꯅꯪ ꯅꯍꯥꯟꯅ ꯀꯩꯅꯣ ꯍꯥꯏꯒꯦꯗꯥꯏꯅꯦ ꯑ ꯎꯝ ꯃꯣꯔꯣꯛꯀ ꯁꯣꯏꯕꯨꯝꯒꯗꯧꯕ ꯑꯆꯥꯔ ꯄꯤꯀꯜ ꯑꯇ ꯁꯦꯝꯁꯦꯅ ꯍꯥꯏꯈꯤꯗꯥꯏꯅꯦ ꯑꯩꯉꯣꯟꯗ
ꯑ ꯎꯝ
ꯑꯗꯨꯗꯣ ꯁꯦꯝꯃꯁꯦ ꯀꯩꯅꯣ ꯇꯧꯔꯣ ꯅꯪ ꯑꯩꯈꯣꯏꯅ ꯂꯥꯛꯑꯣ ꯎ ꯃꯣꯔꯣꯛ ꯂꯩꯔꯦ ꯅꯠꯇꯦ ꯎ ꯁꯣꯏꯕꯨꯝꯗꯣ ꯅꯍꯥꯟ ꯂꯩꯔꯛꯑꯦ
ꯎꯝ
ꯑꯗꯣ ꯅꯪ ꯎ ꯃꯣꯔꯣꯛ ꯈꯔꯗꯤ ꯂꯩꯔꯛꯑꯣ ꯎ ꯃꯣꯔꯣꯛꯇꯣ ꯂꯩꯇꯦꯕ ꯅꯣꯏ ꯅꯣꯏꯅ ꯆꯠꯀꯜꯂꯤꯗꯅ ꯆꯠꯄꯅꯤꯅ ꯑꯩꯈꯣꯏ ꯁꯥꯏꯗꯩ ꯂꯩꯕꯕꯁꯤ ꯂꯨꯄꯥ ꯌꯥꯡꯈꯩ ꯆꯥꯡ ꯀꯩꯅꯣ ꯑꯃ ꯂꯩ ꯌꯥꯅꯤ ꯄꯋꯥ ꯑꯃꯔ ꯇꯪꯈꯥꯏꯔ ꯂꯩ ꯌꯥꯅꯤꯌꯦ ꯌꯥꯝ ꯁꯥꯗ꯭ꯔꯁꯨ ꯌꯥꯅꯤꯕꯀꯣ ꯃꯣꯔꯣꯛꯇꯣ ꯇꯔꯥꯃꯨꯛ ꯊꯥꯛꯑꯅꯤ ꯑꯗꯨꯒ ꯁꯣꯏꯕꯨꯝ ꯈꯔ ꯍꯥꯞꯄꯒ ꯄꯤꯀꯜ ꯑꯝꯇ ꯁꯦꯝꯁꯤꯗꯅ
ꯍꯣꯏ ꯁꯦꯝꯃꯅꯤꯦ ꯁꯦꯝꯃꯅꯤꯦ
ꯀꯩꯅꯣꯂ ꯏꯕꯅꯤ ꯌꯦꯟꯗꯨꯅ ꯀꯣꯟꯅ ꯇꯧꯁꯦ ꯄꯩꯁꯥ ꯄꯥꯏꯗꯤꯌꯦ ꯀꯩꯅꯣꯗꯣ ꯈꯇꯪ ꯁꯣꯏꯕꯨꯝꯗꯨ ꯌꯨꯝꯗ ꯂꯩꯔꯒ ꯂꯩꯕꯒꯤ ꯁꯣꯏꯕꯨꯝꯗꯣ ꯈꯤꯇꯪ ꯈꯨꯖꯣꯞ ꯑꯅꯤꯃꯨꯛ ꯁꯦꯝꯃꯗꯤ ꯌꯥꯝ ꯀꯨꯏ ꯆꯥꯅꯅꯤꯌꯦ ꯃꯥ ꯕꯣꯇꯜꯗ ꯏꯁꯇꯣꯔ ꯇꯧꯔ ꯊꯝꯕꯗꯣ ꯃꯣꯔꯣꯛꯁꯨ ꯍꯥꯞꯄꯅꯤ ꯑꯗꯨꯒ ꯆꯅꯝ ꯇꯧꯔꯒ ꯑꯁꯦꯡꯕ ꯌꯥꯝ ꯁꯦꯝꯅꯤꯡꯉꯦ ꯅꯪ ꯀꯩꯅꯣꯗꯣ ꯎ ꯃꯣꯔꯣꯛꯇꯣ ꯈꯔ ꯂꯩꯔꯣ ꯅꯣꯏꯅ ꯆꯠꯂꯤꯗꯅ ꯕꯖꯥꯔ ꯅꯨꯡꯥꯗꯣ ꯉꯥꯏꯥꯛꯇ ꯉꯥꯏꯥꯛꯇ ꯑꯩꯈꯣꯏ ꯁꯤꯗꯒꯤ ꯌꯥꯡꯈꯩ ꯆꯥꯝꯒꯤ ꯂꯩꯕꯗꯨꯗꯤ ꯀꯨꯏꯅ ꯆꯠꯇꯦꯕ ꯅꯣꯏꯅ ꯀꯨꯏꯅ ꯆꯠꯇꯦ ꯃꯤꯟꯁ ꯌꯥꯡꯈꯩ ꯆꯥꯡꯝꯒꯤ ꯂꯩꯔꯅꯤ ꯑꯗꯨꯁꯨ ꯌꯥꯝ ꯇꯧꯗꯦ ꯇꯔꯥꯒꯤ ꯑꯨꯝ ꯑꯍꯨꯝ ꯑꯍꯨꯝꯒ ꯁꯥꯔ ꯇꯧꯔꯛꯀꯅꯤ ꯑꯅꯤ ꯑꯅꯤꯒ ꯁꯥꯔ ꯇꯧꯔꯛꯀꯅꯦꯕ ꯑꯗꯨꯃꯥꯏꯅ ꯇꯧꯋꯦꯕ ꯑꯗꯣ ꯑꯥꯗꯒꯤ ꯂꯩꯔ ꯑꯗꯨꯗꯤ ꯄꯋꯥꯗ ꯐꯅꯌꯥꯝ ꯆꯟꯗ꯭ꯔꯥ ꯂꯨꯄꯥ ꯆꯥꯝꯒꯤ ꯂꯩꯕꯗ ꯄꯦꯟꯈꯩ ꯆꯥꯕꯅꯦꯕ ꯑꯗꯨ ꯑꯗꯨꯃꯥꯏꯅ ꯂꯩꯕꯗꯣ ꯄꯥꯝꯃꯦ ꯅꯪ ꯆꯠꯇꯧ ꯂꯩꯔꯗꯤ ꯑꯗꯨ ꯂꯩꯔꯣ ꯑꯗꯨꯒ ꯁꯦꯝꯃꯖꯩ
ꯁꯦꯝꯕꯁꯦ ꯑꯗꯣ ꯁꯦꯝꯃꯤꯉꯩꯗꯅꯦ ꯄꯩꯁꯥꯒꯤꯗꯤ ꯌꯥꯝꯈꯠꯂꯛꯅ ꯑꯩ ꯂꯩꯔꯤ ꯑꯩ ꯁꯦꯝꯃꯤꯉꯦꯅꯦ ꯌꯦꯟꯗꯁꯨ ꯂꯩꯔꯛꯑꯁꯦ ꯑꯗꯨꯒ ꯁꯦꯝꯕꯁ ꯁꯦꯝꯕꯁꯨ ꯅꯪ ꯁꯦꯝꯃꯣꯕꯀꯣ ꯃꯆꯥ ꯃꯊꯨꯝꯗꯨꯗꯤ ꯑꯩ ꯂꯩꯁꯜꯂꯛꯑꯒꯦꯕ
ꯎꯝ
ꯑꯗꯨ ꯃ ꯁꯦꯝ ꯃꯁꯦ ꯑꯣꯐꯤꯁ ꯌꯥꯎꯁꯤꯔꯣ
ꯑ ꯀꯗꯤ ꯌꯥꯎꯔꯣꯏꯁꯤ ꯑꯩꯈꯣꯏ ꯃꯥꯗꯣ ꯌꯥꯝ ꯏꯁꯧ ꯂꯥꯡꯕꯅꯦ ꯀꯩꯅꯣꯒꯨꯝꯕ ꯑꯗꯨꯒꯨꯝꯕ ꯄꯣꯠꯇꯣ ꯆꯥꯛꯈꯨꯝꯗ ꯌꯥꯝ ꯄꯨꯁꯤꯟꯕ ꯍꯥꯏꯗꯤ ꯌꯥꯝꯅ ꯀꯩꯅꯣ ꯇꯧꯕꯗꯣ ꯃꯥ ꯄꯥꯝꯗꯦꯕ ꯆꯥꯛꯈꯨꯝꯗꯣ ꯄꯨꯔꯥ ꯇꯧꯁꯜꯂꯦ ꯍꯥꯏꯕ ꯅꯠꯇꯕ ꯆꯥꯛꯁꯪꯒꯨꯝꯕꯗ ꯁꯨꯝ ꯁꯦꯝꯗꯣꯏꯅꯤꯅ ꯁꯦꯝꯃꯗꯤ
ꯍꯣꯏ
ꯃꯥ ꯑꯗꯨꯃꯥꯏꯅ ꯁꯥ ꯉꯥꯗꯣ ꯌꯥꯝ ꯄꯥꯝꯕ ꯑꯣꯏꯗꯕꯅꯦꯕ ꯑꯩꯈꯣꯏꯅ ꯆꯥꯕ ꯆꯩꯌꯦꯕ ꯑꯗꯨꯅ ꯅꯪ ꯍꯧꯖꯤꯛꯀꯤ ꯑꯩꯅ ꯁꯣꯏꯕꯨꯝꯒ ꯎ ꯃꯣꯔꯣꯛꯀꯇꯄ ꯄꯤꯛꯀꯜꯗꯣ ꯅꯪ ꯆꯥꯅꯤꯡꯉꯦ ꯑꯗꯨꯗ ꯁꯦꯝꯁꯦꯅ ꯍꯥꯏꯕ ꯑꯩꯈꯣꯏ ꯑꯩꯈꯣꯏꯗꯥꯅ ꯅꯍꯥꯟ ꯁꯣꯏꯕꯨꯝꯗꯣ ꯀꯩꯅꯣ ꯀꯦꯖꯤ ꯑꯃ ꯂꯩꯔꯛꯑꯦꯕꯀꯣ ꯑꯗꯨ ꯈꯔ ꯂꯩꯔꯤꯉꯩꯗ ꯁꯦꯝꯍꯧꯁꯤ ꯂꯩꯇ꯭ꯔꯗꯤ ꯑꯃꯨꯛ ꯂꯩꯕ ꯑꯃꯨꯛ ꯐꯔ ꯍꯦꯛꯇ ꯇꯥꯏꯗꯅ
ꯎꯝ
ꯑꯩꯈꯣꯏꯅ ꯁꯦꯜꯁꯨ ꯖꯣꯝ ꯖꯣꯝ ꯄꯥꯏꯕꯁꯨ ꯅꯠꯇꯕꯅ ꯄꯤꯀꯜ ꯑꯃꯒꯤ ꯑꯗꯨꯕꯨꯗꯤ ꯑꯩ ꯅꯣꯡꯃ ꯅꯣꯟꯗ ꯑꯩ ꯈꯨꯠꯁꯦꯝ ꯑꯃ ꯂꯩꯌꯦꯕ ꯄꯤꯖꯒꯦꯅ ꯈꯜꯂꯤꯕꯅꯤ
ꯎ ꯅꯪ ꯈꯨꯠꯁꯦꯝꯗꯣ ꯑꯗꯨ ꯈꯪꯉꯦ ꯅꯪ ꯈꯨꯠꯁꯦꯝꯗꯣ ꯅꯪ ꯅꯣꯡꯃ ꯑꯣꯊꯣ ꯊꯥ ꯍꯦ
ꯑꯣꯗ ꯑꯩ ꯅꯣꯟ ꯊꯥꯔꯛꯈ꯭ꯔꯕ꯭ꯔꯥ
ꯎ ꯑꯗꯣ ꯍꯥꯎꯖꯕ ꯃꯥꯜꯂꯤꯕ ꯑꯗꯨꯗꯣ ꯑꯩꯅ ꯌꯦꯡꯕ ꯀꯥꯟꯗ
ꯅꯨꯡ ꯆꯥꯔꯕꯏꯖꯥ
ꯅꯪꯅ ꯍꯥꯏꯔꯗꯤ ꯅꯪ ꯀꯩꯅꯣ ꯇꯧꯋꯦꯅ
ꯌꯥꯝ ꯍꯥꯎꯋꯦ ꯑꯗꯨꯅ ꯏꯍꯥꯎ ꯍꯥꯎꯋꯦ ꯄꯤꯀꯜꯗꯗꯤ ꯀꯩꯅꯣꯗꯤ ꯍꯥꯎꯇꯦ ꯃꯣꯏ ꯌꯦꯟꯁꯤꯡꯗꯨ ꯑꯗꯨꯗꯤ ꯍꯥꯎꯇꯩ ꯁꯤꯡꯖꯨꯗꯨꯗꯤ ꯆꯥꯅꯤꯡꯗꯦ ꯑꯩꯈꯣꯏꯗꯤ
ꯁꯦꯝꯕꯁꯦ ꯑꯗꯨꯗꯤꯅꯦ ꯃꯥ ꯑꯩꯅ ꯂꯩꯗꯣꯏꯁꯦ ꯎ ꯃꯣꯔꯣꯛ ꯂꯩꯔꯦ ꯑꯗꯒꯤ ꯃꯆꯟꯒꯨꯝꯕ ꯂꯩꯈ꯭ꯔꯣ
ꯃꯆꯜꯗꯨꯕꯨꯗꯤ ꯌꯨꯝꯗ ꯁꯦꯝꯖꯔꯁꯨ ꯌꯥꯏꯌꯦ ꯐꯗꯤꯒꯣꯝ ꯃꯔꯨꯒ
ꯌꯥꯔꯦ ꯑꯗꯨꯗꯤ ꯑꯩ ꯎꯃꯣꯛ ꯂꯩꯔꯛꯑꯒꯦ ꯌꯦꯟꯗꯨꯣ ꯀꯦꯖꯤ ꯑꯃꯁꯨ ꯂꯩꯔ ꯌꯦꯡꯕꯊꯣꯡ ꯉꯥꯛꯇ
ꯎꯝ ꯕ꯭ꯔꯦꯁ ꯄꯥꯔꯠꯇꯣ ꯂꯩꯔꯛꯑꯣ ꯑꯥ ꯑꯥ
ꯑꯗꯨꯃꯥꯏꯅ ꯇꯧꯔꯁꯦ ꯑꯗꯒꯤ ꯑ ꯁꯦꯝꯕꯁꯦ ꯀꯩꯗꯧꯉꯩ ꯁꯦꯝꯁꯦꯕ
ꯍꯌꯦꯡ ꯉꯁꯤ ꯂꯥꯏ ꯈꯨ꯭ꯔꯔꯝ ꯆꯠꯂꯅꯤ ꯍꯌꯦꯡꯗꯣ ꯑꯗꯨꯁꯨ ꯑꯩ ꯊꯕꯛ ꯑꯃ ꯂꯩꯔꯦ ꯍꯌꯦꯡ ꯃꯊꯪꯗꯣ ꯑꯣꯏꯅ ꯁꯦꯝꯃꯁꯦ
ꯍꯌꯦꯡ ꯃꯊꯪꯗꯀꯣ ꯍꯌꯦꯡ ꯃꯊꯪꯗꯨꯗꯤ ꯑꯩꯗꯤ ꯊꯣ ꯁꯛ ꯐꯟꯅꯤꯡꯉꯦ ꯍꯌꯦꯡ ꯃꯊꯪꯖꯗꯅꯦ ꯑꯗꯨ ꯂꯣꯏ ꯂꯩꯔꯛꯏꯅꯦꯦꯕ ꯑꯩ ꯍꯜꯂꯛꯄ ꯂꯣꯏꯔꯦ ꯍꯌꯦꯡ ꯃꯨꯊꯪ ꯍꯜꯂꯛꯄꯁꯦ ꯅꯃꯤꯅ ꯂꯦ ꯅ ꯐꯅ ꯑꯩꯅ ꯂꯩꯔꯝꯃꯒ ꯅꯪꯅ ꯁꯦꯝꯃꯝꯕ ꯑꯃ ꯑꯗꯨ ꯂꯩ ꯋꯥꯗ ꯁꯦꯝꯃꯤꯟꯅꯔꯤꯁꯦ ꯍꯥꯏꯔꯒꯅ ꯑꯩ ꯍꯜꯂꯛꯑꯒ ꯄꯣꯊꯣꯏꯗꯨꯗ ꯂꯣꯡꯉꯥꯜꯂꯒ ꯁꯦꯝꯕ ꯑꯃ ꯂꯥꯡ ꯁꯦꯝꯕꯜꯁꯦ ꯑꯗꯨ ꯂꯥꯡ ꯁꯦꯝꯕꯜꯗꯤ ꯊꯦꯡꯉꯗꯤ ꯅꯨꯡꯉꯥꯏꯇꯦꯔꯦꯅ ꯎꯥꯏꯟ ꯇ ꯋꯥꯔꯁꯦ
ꯍꯣꯏ ꯌꯥꯏꯌꯦꯏ ꯀꯩꯅꯣꯗꯣ ꯅꯪ ꯍꯪꯆꯤꯠ ꯆꯠꯄꯩꯗꯨꯗ ꯑꯣꯏꯅ ꯂꯩꯔꯛꯑꯣ ꯑꯗꯨ ꯑꯣꯏꯔꯗꯤ ꯑꯩꯕꯨꯗꯤ ꯑꯗꯨꯝ ꯑꯣ ꯅꯪ ꯎꯃꯣꯛꯛꯇꯣ ꯍꯌꯦꯡ ꯃꯊꯪ ꯅꯠꯇ꯭ꯔꯣ ꯅꯪꯅ ꯊꯕꯛ ꯂꯩ ꯍꯥꯏ ꯑꯣ ꯑꯗꯣ ꯑꯣꯏꯅ ꯂꯩꯔꯛꯑꯣ ꯈꯔ ꯐ꯭ꯔꯦꯁꯇꯣ ꯑꯣꯏꯅ ꯇꯧꯁꯦ ꯍꯥꯏꯕ ꯀꯨꯏꯅ ꯊꯝꯗꯣꯏꯅꯤꯅ ꯍꯥꯏꯗꯤ ꯕꯕꯥꯔ ꯆꯥꯗꯧꯅ ꯄꯤꯀꯦꯜ ꯁꯦꯝꯕ ꯍꯥꯏꯗꯤ ꯏꯁꯇ ꯏꯁꯇꯣꯔ ꯇꯧꯔ ꯊꯝꯗꯣꯏꯅꯦ ꯑꯗꯨꯅ ꯈꯤꯇꯪ ꯀꯨꯏꯅ ꯊꯝꯅꯅꯕ ꯑꯣꯏꯅ ꯇꯧꯁꯦ ꯍꯥꯏꯕ
ꯍ ꯍꯣꯏ
ꯎꯝ
ꯗꯒꯤ ꯃꯣꯔꯣꯛ ꯇꯦꯛꯄ ꯆꯥꯔ ꯑꯃꯁꯨ ꯂꯩꯌꯦꯕꯀꯣ ꯑꯩꯅ ꯌꯥꯝꯅ ꯆꯥꯅꯤꯡꯈꯤꯕ ꯑꯃ ꯅꯨꯄꯤ ꯑꯃꯅ ꯁꯦꯝꯕꯅꯦꯕꯀꯣ ꯑꯩ ꯕꯤꯗꯤꯌꯣꯗ ꯎꯈꯤꯕꯅꯦ ꯑꯩ ꯆꯥꯗꯤ ꯆꯥꯗꯔꯤ ꯌꯥꯝ ꯆꯥꯅꯤꯡꯉꯦꯕ ꯑꯗꯨꯢ ꯑꯆꯥꯔꯗꯣ ꯁꯨꯝꯊꯪ ꯁꯨꯝꯊꯪꯒ ꯁꯦꯝꯁꯦ ꯃꯇꯥꯡ ꯆꯥꯔ ꯀꯥꯟꯗ
ꯃꯣꯔ ꯇꯦꯛꯄꯒꯤ ꯑꯆꯥꯥꯔꯗꯤ ꯑꯩꯗꯤ ꯈꯪꯗꯦ ꯑꯝꯇ ꯊꯦꯡꯅꯗꯦ ꯍꯥꯏꯗꯤ ꯑꯩꯈꯣꯏꯅ ꯆꯨꯝꯅꯒꯤ ꯎꯠꯁꯣꯞꯇ ꯇꯧꯕꯗꯣ ꯑꯗꯨꯝ ꯃꯉꯥꯏꯔꯦ
ꯅꯉꯣꯟꯗ ꯁꯤꯌꯔ ꯇꯧꯔꯛꯀꯦ ꯑꯩꯅ ꯑꯗꯨꯗꯣ ꯌꯥꯝ ꯍꯥꯎꯋꯦ ꯍꯥꯏꯌꯦꯕ ꯃꯣꯏ ꯃꯆꯥ ꯃꯁꯨ ꯉꯩꯗꯨ ꯑꯗꯨ ꯉꯥꯛꯇ ꯆꯥꯉꯦ ꯍꯥꯏ ꯍꯥꯏ ꯌꯥꯝ ꯀꯅꯁꯨ ꯁꯥꯗꯕ ꯃꯥꯜꯂꯦ ꯅꯣꯢꯅꯤ ꯑꯁꯥꯕ ꯄꯥꯝꯃꯦꯕꯀꯣ ꯑꯗꯨ ꯑꯩ ꯅꯉꯣꯟ ꯁꯦꯌꯔ ꯇꯧꯔꯛꯀꯦ ꯅꯪ ꯌꯦꯡꯉꯣ ꯑꯗꯨꯒ ꯅꯪ ꯍꯩꯅꯦꯕ ꯍꯥꯏꯗꯤ ꯅꯪꯅ ꯁꯣꯏꯕꯨꯝꯒꯤ ꯁꯦꯝꯗꯣꯏꯗꯨ ꯑꯗꯨꯅ ꯍꯦꯟꯅ ꯂꯨꯏꯌꯦꯕ ꯑꯩ ꯎꯈ꯭ꯔꯦ ꯌꯥꯝ ꯂꯥꯏꯈꯤꯕꯅꯦ ꯃꯣꯏ ꯁꯦꯝꯕꯩ ꯅꯤꯌꯣꯝꯗꯣ ꯑꯗꯒꯤ
ꯑꯗꯨꯗꯣ ꯌꯦꯟꯒꯤ ꯁꯦꯝꯗꯣꯏꯗꯨ ꯑꯗꯨꯅ ꯌꯦꯟꯒꯤ ꯁꯦꯝꯕꯗꯨꯅ ꯍꯦꯟꯅ ꯂꯨꯅꯦꯕ
ꯑꯁ ꯌꯦꯟꯒꯤꯗꯨꯗꯤ ꯈꯨꯠ ꯌꯥꯝ ꯆꯪꯉꯤꯗ
ꯑꯗꯣ ꯑꯗꯨ ꯍꯥꯏꯁꯤꯅꯤ ꯑꯗꯣ ꯍꯧꯖꯤꯛꯀꯤꯗꯨꯗꯤ ꯢꯔꯥꯢ ꯂꯥꯢꯕ ꯄꯣꯠꯅꯤ ꯀꯦꯝ ꯌꯥꯎꯗꯦ ꯃꯔꯨ ꯃꯔꯥꯡ ꯈꯔꯅꯦ ꯑꯗꯨ ꯊꯥꯎꯅꯦ ꯃꯣꯔꯣꯛ ꯑꯇꯦꯛꯄꯅꯦ ꯂꯣꯏꯔꯦ ꯑꯗꯨꯅ ꯀꯦꯝ ꯌꯥꯥꯎꯈꯤꯗꯕꯅꯦ ꯑꯗꯨꯅ
ꯍꯣꯏ ꯏꯁꯇꯣꯔ ꯇꯧꯅꯕ ꯕꯤꯅꯤꯌꯥꯒꯔ ꯈꯔ ꯍꯩꯖꯜꯂꯅꯤ
ꯎꯝ ꯕꯤꯅꯦꯒꯔꯒ ꯂꯣꯢꯔꯦ ꯀꯦꯝ ꯆꯪꯗꯝꯅꯤ ꯑꯗꯨꯅꯤꯁꯦ ꯑꯗꯣ ꯅꯪ ꯅꯪ ꯅꯪꯅ ꯍꯥꯏ ꯁꯦ ꯅꯪ ꯉꯁꯤꯑꯝꯗꯤ ꯂꯥꯏ ꯈꯣꯏꯔꯝ ꯆꯠꯂꯅꯤꯀꯣ ꯑꯗꯒꯤ ꯍꯜꯂꯛꯑꯅꯤ ꯑꯗꯨꯒ ꯍꯌꯦꯡꯗꯤ ꯑꯃꯨꯛ ꯊꯕꯛ ꯑꯃꯃꯣꯛ ꯆꯠꯅꯦꯕ ꯅꯪꯁꯦ
ꯎꯝ ꯍꯌꯦꯡ ꯊꯕꯛ ꯂꯩꯌꯦ ꯑꯩꯈꯣꯏꯒꯤ ꯑꯩꯈꯣꯏꯒꯤ ꯑꯉꯥꯡ ꯃꯆꯥ ꯄꯤꯁꯛꯇꯣ
ꯍꯪꯆꯤꯠꯅ ꯑꯩ ꯊꯕꯛ ꯆꯠꯂꯅꯤ ꯑꯗꯒꯤ ꯃꯁꯦꯝꯗ ꯑꯃꯨꯛ ꯁꯪꯉꯅꯤ ꯃꯁꯦꯝꯗꯤ ꯅꯪ ꯁꯪꯕ ꯅꯠꯇ꯭ꯔꯣ
ꯁꯪꯉꯦꯕ ꯅꯪ ꯍꯪꯆꯤꯠꯇꯨ ꯂꯩꯔꯣ ꯑꯗꯨꯒ ꯃꯁꯦꯝꯗꯣ ꯁꯦꯝꯃꯁꯦꯕ ꯑꯩ ꯍꯌꯦꯡꯗꯤꯅꯦ ꯑꯉꯥꯡ ꯃꯆꯥꯒꯤ ꯑꯦꯠꯃꯤꯁꯟ ꯇꯧꯕ ꯆꯠꯇꯣꯏꯅꯦꯕ ꯑꯩꯈꯣꯏ ꯄꯤꯛꯇ꯭ꯔꯨꯗꯣ ꯀꯤꯠꯁꯇ ꯊꯥꯕꯤꯔꯒꯦ ꯇꯧꯕ ꯑꯗꯨꯒꯤꯅꯦꯕ
ꯑ ꯑꯣꯀꯦ ꯑꯣꯀꯦ ꯑꯗꯨꯅꯦ ꯀꯝꯐꯥꯝ ꯇꯧꯔꯁꯤꯀꯣ
ꯍꯣꯏ ꯇꯧꯔꯁꯦ ꯍꯧꯖꯤꯛꯁꯨ ꯑꯈꯣꯏ ꯃꯥ ꯍꯣꯏꯁꯨ ꯂꯣꯏꯁꯟꯕ ꯂꯣꯏꯅꯔꯛꯀꯗꯣꯔꯦ ꯀꯩꯅꯣ ꯇꯧꯔꯅꯤ ꯅꯣꯡ ꯇꯥꯔꯁꯨ ꯊꯣꯛꯑꯅꯤ ꯍꯥꯏꯗꯤ ꯑꯩꯈꯣꯏ ꯍꯧꯖꯤꯛ ꯆꯠꯍꯧꯗ꯭ꯔꯗꯤ ꯅꯣꯡ ꯇꯥꯏꯅ ꯁꯨꯝ ꯂꯩ ꯒꯥꯔꯤ ꯑꯆꯧꯕꯅꯤꯅ ꯀꯩꯁꯨ ꯆꯣꯠꯇꯧ ꯅꯠꯇꯦꯗꯅ ꯆꯠꯇ꯭ꯔꯗꯤꯅꯦ ꯍꯣꯔꯦꯟ ꯇꯥꯏꯃꯤꯡ ꯐꯔꯛ ꯇꯥꯔꯅꯦꯕ ꯇꯥꯏꯃꯤꯡꯗꯣ ꯑꯃ ꯀꯨꯏꯊꯔ ꯁꯨꯝ ꯂꯩꯔꯗꯤ ꯅꯣꯡ ꯐꯤꯕꯝ ꯌꯦꯡ ꯂꯩꯔꯗꯤ ꯑꯥ ꯑꯩꯈꯣꯏ ꯆꯥꯛꯁꯨ ꯆꯥꯗꯝꯅꯤꯅ ꯂꯝꯃꯛꯑꯅꯦꯕ ꯉꯟꯅ ꯑꯗꯨꯅ ꯂꯝꯗꯨꯁꯨ ꯁ꯭ꯋꯥꯏꯗ ꯑꯉꯥꯡ ꯅꯠꯇꯦ ꯀꯨꯏꯗꯣꯏꯅꯤꯅ ꯑꯗꯨꯒꯤꯅꯤꯗ
ꯐꯥꯔꯦ ꯐꯥꯔꯦ ꯑꯗꯨꯗꯤ ꯐꯖꯅ ꯆꯠꯊꯣꯛꯎꯔꯣ
ꯑꯧ ꯍꯪꯆꯤꯠ ꯍꯌꯦꯡ ꯃꯊꯪꯗꯣ ꯐꯥꯎꯅꯔꯁꯦ ꯀꯩꯅꯣ ꯑꯃ ꯑꯣꯏꯅ ꯂꯩꯔꯛꯑꯣ